ꯑ꯫
ꯍꯜꯂꯣ꯫
ꯇꯥꯏꯌꯦ꯫ ꯀꯩ ꯍꯥꯏꯅꫭ꯫
ꯍꯜꯂꯣ꯫
ꯇꯥꯏꯌꯦ꯫
ꯆꯥꯛꯆꯔꯕꯣ꯫
ꯆꯥꯔꯦ꯫
ꯀꯩꯖꯥꯡꯅꫭ꯫
ꯎꯝ ꯉꯥ ꯇꯥꯎꯔꯒ ꯊꯣꯡꯕ꯫
ꯑꯥ꯫
ꯉꯥ ꯇꯥꯎꯔꯒ ꯊꯣꯡꯕ꯫
ꯂꯩꯔꯤꯔꫭ ꯊꯣꯡꯉꯤꯔꫭ꯫
ꯂꯩꯔꯤꯕ꯫
ꯂꯩꯕ꯫
ꯎꯝ ꯑꯩꯒꯤ꯫ ꯒ꯭ꯌꯥꯁꯁꯨ ꯍꯌꯦꯡ ꯄꯨꯔꯛꯅꯤ꯫
ꯎꯝ꯫
ꯀꯩꯕ꯫
ꯅꯪꯖꯨ ꯆꯥꯛ ꯆꯥꯅꯕ ꯇꯧꯋꫭ ꯉꯟꯅ ꯆꯥꯛ ꯆꯊꫭꯛꯑꯒ ꯉꯟꯅ ꯇꯨꯝꯃꯣ꯫
ꯉꯥꯏꯍꯥꯛ ꯂꯩꯔꯒ ꯆꯥꯒꯦ ꯆꯥꯛꯂꯥꯝꯗ꯭ꯔꯦ ꯃꯣꯃꫭ ꯆꯥꯔꯨꯕꯒꯤ꯫
ꯎꯝ꯫ ꯅꯪ ꯍꯌꯦꯡꯅ ꯀꯩꯀꯩ ꯇꯧꯗꯣꯏꯅꯣ ꯅꯪꯕꫭ꯫ ꯅꯪ ꯍꯌꯦꯡ ꯅꯨꯡꯊꯤꯟ ꯀꯩꯗꯧꯗꯣꯏꯅꯣꯕ꯫
ꯈꯔ ꯀꯟꯅ ꯉꯥꯡꯕ ꯌꯥꯔꯣꯏꯗ꯭ꯔ ꯅꯪꯒꯤꯗꫭ꯫
ꯍꯌꯦꯡ ꯅꯨꯡꯊꯤꯟꯗꯣ ꯅꯪ ꯀꯩꯗꯧꯗꯨꯏꯅꯣꯕ ꯊꯕꯛ ꯇꯣꯛꯈ꯭ꯔꯕꯅꯤꯅ
ꯇꯨꯝꯃ ꯑꯗꯨꯝ ꯂꯩꯅꯤꯌꯦ
ꯎꯝ ꯗꯦꯠ ꯁꯤꯛꯁ ꯇ ꯀꯔꯤ ꯄ꯭ꯂꯥꯟ ꯂꯩꯕꯔꯣꯕ
ꯗꯦꯠ ꯁꯤꯛꯁꯦ ꯏꯃꯥꯟꯅꯕꯃ ꯐꯣꯟ ꯌꯣꯟꯕꯒꯤ ꯄꯩꯁꯥ ꯂꯤꯁꯤꯡ ꯑꯃꯃꯨꯛ ꯂꯦꯝꯅꯤ ꯍꯥꯏꯕ ꯑꯗꯨꯏ ꯆꯖꯦ ꯍꯥꯏꯕ
ꯎꯝ
ꯀꯩꯅꯣꯕ ꯑꯩꯀꯔꯤ ꯎ ꯑꯩꯒꯤ ꯖꯨꯗꯤ
ꯅꯪꯒꯤ ꯖꯨꯗꯨꯅ ꯀꯣꯟ ꯆꯠ ꯇꯥꯕ ꯄꯩꯁꯥ ꯂꯩꯇꯦ
ꯁꯥꯏꯟꯁ ꯁꯦꯟꯇꯔꯗꯤ
ꯀꯣꯟꯅ ꯆꯠꯁꯦ ꯀꯣꯟꯅ ꯆꯠꯁꯦ
ꯍꯨ ꯍꯥ ꯅꯨꯉꯥꯏꯔꯤꯀꯣ
ꯍꯥ
ꯅꯨꯉꯥꯏꯔꯤꯀꯣ
ꯅꯨꯡꯉꯥꯏꯔꯤ ꯅꯨꯡꯉꯥꯏꯔꯤ
ꯅꯪꯕꯨ ꯅꯨꯄꯤ ꯊꯤꯔꯕꯣ
ꯎꯝ
ꯅꯨꯄꯤ ꯊꯤꯔꯕꯣ
ꯅꯨꯄꯤꯖꯦ ꯊꯤꯗꯔꯤ ꯐꯪꯗꯔꯤꯗ ꯑꯝꯇ
ꯎ ꯐꯖꯕ ꯂꯩꯇꯔꯕꯣ
ꯐꯖꯕ ꯂꯩ ꯑꯗꯣ ꯄꯥꯝꯕ ꯌꯧꯗꯕ
ꯑꯥ ꯑꯗꯣ ꯅꯪꯒꯤ ꯊꯃꯣꯏꯅꯨꯡꯗ ꯄꯥꯝꯕꯗꯤ ꯂꯩꯔꯝꯒꯅꯤꯗꯥꯅ
ꯂꯩꯇꯦ ꯂꯩꯇꯦ
ꯑꯁꯦꯡꯕ
ꯎꯝ
ꯅꯣꯏꯃ ꯀꯩ ꯁꯥꯎꯔꯤꯌꯦ
ꯍꯧꯗꯣꯡꯒꯤ ꯃꯔꯝꯗꯔ
ꯀꯗꯧꯅꯣ ꯅꯪ
ꯀꯩꯝ ꯇꯧꯗꯦꯗ
ꯊꯕꯛ ꯑꯃ ꯊꯤꯔꯅꯤ ꯊꯕꯛ ꯊꯤꯗꯕ ꯌꯥꯔꯔꯣꯏ ꯅꯪ ꯉꯁꯤ ꯊꯕꯛ ꯆꯠꯄꯗꯤ ꯅꯨꯉꯥꯏꯕ꯭ꯔꯣ
ꯑꯗꯨꯝ ꯅꯨꯉꯥꯏꯌꯦ ꯐꯖꯅ ꯇꯥꯛꯄꯤꯌꯦꯕ ꯑꯗꯨ ꯑꯣꯖꯥ ꯌꯥꯃꯜꯂꯦꯅꯦ ꯅꯨꯄꯤ ꯈꯔ ꯑꯗꯨꯒ ꯍꯟꯅꯨꯕꯔ ꯈꯔ ꯇꯥꯛꯄꯤꯗꯅ ꯑꯗꯨ ꯑꯣꯏꯔꯁꯨ ꯑꯗꯨꯝ ꯄꯥꯔꯃꯥꯅꯦꯟ ꯊꯕꯛ ꯇꯧꯔꯗꯤ ꯅꯨꯡꯉꯥꯏꯔꯅꯤ ꯅꯠꯇ꯭ꯔꯥ ꯅꯠꯇ꯭ꯔꯣ
ꯈꯔ ꯀꯟꯅ ꯍꯥꯏꯌꯨꯗꯅ ꯍꯥꯎ
ꯑꯩꯁꯨ ꯑꯗꯨꯗꯨꯗ ꯊꯕꯛ ꯇꯧꯔꯗꯤ ꯄꯥꯔꯃꯥꯅꯦꯟꯗ ꯇꯧꯔꯗꯤ ꯅꯨꯡꯉꯥꯏꯈꯤꯅꯤ ꯍꯥꯏꯕ
ꯇꯧꯔꯣ ꯇꯧꯔꯣ
ꯗꯥꯎꯟꯇ
ꯅꯪꯒꯤ ꯃꯤꯅꯤꯐꯦꯟꯁꯦ ꯍꯌꯦꯡ ꯂꯧꯒꯦꯕ꯭ꯔꯣ ꯀꯩꯅꯣ
ꯃꯤꯅꯤ ꯐ꯭ꯔꯦꯟꯗꯣ ꯀ꯭ꯔꯣ ꯑꯣ ꯎ ꯄ꯭ꯔꯣ
ꯍꯥꯥ
ꯍꯌꯦꯡ ꯄꯨꯔꯛꯑꯣ
ꯍꯌꯦꯡꯗꯤ ꯈꯣꯡꯉꯥꯎ ꯐꯨꯔꯤ ꯑꯃꯣꯠꯄ ꯂꯩꯕꯅꯤ ꯈꯣꯡꯉꯥꯎ ꯐꯨꯔꯤ ꯈꯔ ꯁꯨꯗꯕ ꯌꯥꯔꯣꯏ ꯑꯩ ꯈꯣꯡꯁꯨꯏꯁꯨ ꯁꯦꯡꯇꯣꯛꯁꯤꯔ ꯈꯜꯂꯅꯦ
ꯍꯝ ꯋꯦꯠ ꯀꯦꯟ ꯑꯥꯏ ꯁꯦ
ꯀꯥꯖꯦ ꯌꯥꯝ ꯃꯣꯠꯂꯦ ꯑꯗꯨ ꯋꯥꯏ ꯑꯝꯇꯥ ꯐꯖꯅ ꯁꯤꯠꯀꯦ
ꯎꯝ ꯑꯩꯁꯨ ꯍꯌꯦꯡ ꯁꯦꯡꯌꯦ ꯑꯩꯒꯤ ꯀꯥꯁꯦ ꯍꯧꯗꯣꯡꯁꯦ ꯄꯤꯊꯣꯛꯑꯒ ꯉꯁꯥꯏ ꯑꯩꯁꯨ ꯍꯌꯦꯡꯁꯒꯤ ꯀꯥ ꯁꯤꯡꯡꯂꯣꯏꯅꯦꯕ ꯅꯪꯒꯤ ꯍꯧꯗꯣꯡ ꯁꯪꯒꯣꯝ ꯊꯛꯅꯕꯒꯤꯀꯣ ꯃꯌꯥꯝ ꯃꯌꯥꯝ ꯇꯥꯔ
ꯅꯍꯣꯏ ꯆꯠꯂꯣꯏꯗ꯭ꯔꯣ
ꯆꯀꯅꯤꯌꯦ
ꯆꯀꯅꯤꯡꯉ
ꯎꯝ
ꯍꯨꯡ ꯀꯦꯔ ꯀꯌꯥꯕꯥꯎꯅꯣ
ꯇꯦꯟ ꯊꯥꯔꯇꯤꯗꯒꯤ ꯐꯣꯔ ꯐꯥꯏꯚ ꯐꯥꯎꯕ
ꯍꯣꯏ ꯍꯣꯏ ꯁꯨꯇꯤ ꯀ ꯊꯗ꯭ꯔꯣ
ꯑꯗꯨꯝ ꯀꯔꯤ ꯍꯥꯏꯁꯤꯦ ꯑꯩꯈꯣꯏꯅ ꯂꯥꯛꯅꯤꯡꯗꯕ ꯅꯨꯃꯤꯠꯇꯁꯨ ꯂꯥꯛꯅꯤꯡꯗ꯭ꯔꯁꯨ ꯀꯔꯤ ꯍꯥꯏꯁꯤꯦ ꯂꯩꯗꯅ
ꯁꯟꯗꯦ ꯁꯨꯖꯤ ꯄꯤꯖꯔꯥ
ꯄꯤꯕ ꯄꯤꯗꯕ ꯈꯪꯗꯦ ꯑꯩꯁꯨ ꯉꯁꯤꯗ ꯆꯠꯄꯅꯤꯅ ꯑꯩꯁꯨ ꯑꯗꯨꯃꯛꯇꯤ ꯈꯪꯗ꯭ꯔꯦ ꯍꯌꯦꯡ ꯑꯩ ꯍꯪꯅꯔꯛꯀꯦ
ꯑꯩꯗ ꯊꯕꯁ
ꯎꯝ ꯎ ꯇꯥꯔꯕꯣ
ꯑꯥꯎ
ꯅꯪ ꯋꯀꯤꯡ ꯆꯠꯂꯔꯣꯏꯗ꯭ꯔꯣ ꯖꯣꯒꯤꯡ
ꯆꯂꯣꯗ ꯀꯔꯁꯦ ꯄꯤꯂ ꯏꯇꯦ
ꯖꯤꯝ ꯆꯠꯅꯤ ꯍꯥꯏꯅ ꯑꯩꯅꯦ
ꯆꯠꯅꯤꯡꯕ ꯐꯥꯎꯗꯦ
ꯎꯝ ꯀꯔꯝꯕ ꯅꯨꯃꯤꯠꯇ ꯇꯣꯕ ꯅꯪ ꯆꯠꯅꯤꯡꯕ ꯐꯥꯎꯒꯗꯁꯦ
ꯇ꯭ꯔꯥꯏ ꯀꯗ ꯑꯃꯀꯣ
ꯀꯔꯝꯕ ꯅꯨꯃꯤꯠꯇꯅꯣꯕ ꯅꯪꯅ ꯆꯠꯅꯤꯡꯕ ꯐꯥꯎꯒꯗꯕꯁꯦ ꯍꯥꯏꯕ ꯅꯪ ꯁꯥꯎꯔꯤꯗꯣꯏ ꯈꯒꯦ ꯐꯦꯁꯕꯛ ꯇꯥꯄ ꯎꯝ ꯎꯝ ꯏꯔꯨꯔꯣꯏꯗ꯭ꯔꯣ
ꯍꯥꯥ
ꯏꯔꯨꯔꯥꯔꯣꯏꯗ꯭ꯔꯣ ꯎꯝ ꯅꯪ ꯁꯨꯝ ꯉꯥꯡꯉꯑꯣ ꯀꯩꯗꯧꯔꯒꯦ
ꯑꯩ ꯒꯥꯔꯤꯒꯤ ꯃꯅꯤꯡꯒꯤ ꯃꯆꯨꯁꯤ ꯅꯞꯄꯗꯤ ꯃꯅꯤꯡꯒꯤ ꯒꯥꯔꯗꯠꯇꯣ ꯍꯥꯞꯆꯤꯟꯒꯦꯗꯧꯕꯅꯦꯦ
ꯎꯝ
ꯅꯞꯇ꯭ꯔꯕꯅꯤꯅ ꯍꯥꯞꯇꯦ ꯍꯥꯞꯇꯣ ꯅꯞꯇ꯭ꯔꯤꯕꯣ
ꯃꯁꯤꯦꯟꯖꯣ ꯍꯥꯄꯨ
ꯍꯥꯥ ꯍꯥꯇꯔ
ꯏꯃꯥꯟꯅꯕꯤꯅ ꯑꯃꯨꯛꯀ ꯐꯣꯟ ꯉꯥꯡꯅꯁꯦ ꯇꯧꯔꯛꯏꯅꯤ
ꯇꯧꯔꯤ ꯇ ꯃ ꯃ ꯗꯅꯤ
ꯇ
ꯎꯝ
ꯑ
ꯏꯁꯀꯤꯔꯤ ꯁꯣꯔ ꯂꯧꯔꯔꯕꯇ ꯊꯥꯔꯨꯑꯣꯅꯦꯦ
ꯊꯥꯔꯛꯒꯦ ꯊꯥꯔꯒꯦ ꯍꯣꯏ
ꯇ ꯇꯔ
ꯊꯦ ꯊꯦ
ꯃꯁꯥꯥꯏꯁꯨ ꯃꯁꯤ ꯆ ꯂꯥꯛꯗꯅꯦ
ꯂ
ꯍꯥꯥ
ꯂꯝꯒꯅꯤ ꯑꯩꯈꯣꯏ ꯭ꯔꯨꯞꯨꯞꯅꯤ
ꯎ ꯇꯔꯣ ꯇꯔꯣ ꯐꯅꯤ
ꯎꯝ
ꯑꯗ ꯑꯩꯈꯣꯏ ꯑꯩꯈꯣꯏꯒꯤ ꯗꯨꯀꯥꯟ ꯊꯥꯅꯕ ꯗꯨꯀꯥꯟꯗꯣ
ꯎ
ꯐꯥꯏꯕꯔ ꯁꯥꯐꯝꯝꯕꯗꯣ ꯐꯥꯏꯕꯔ ꯀꯛꯈꯤꯕꯅ ꯃꯣꯏꯅ
ꯀꯁꯨ ꯊꯕꯥꯕ
ꯌꯣ ꯐꯦꯕꯋꯥꯔꯤꯗꯤꯁꯣ
ꯑꯥ
ꯄꯥꯁ ꯄꯁꯅꯤꯕꯗ
ꯑꯦ
ꯍꯧꯕ ꯇꯕꯅ
ꯑꯗꯨ ꯅꯣꯏ ꯌꯨꯝꯕꯨꯁꯨ ꯅꯣꯏꯒꯤ ꯕꯥꯏꯄꯥ ꯁꯤꯖꯤꯟꯅꯔꯤꯔ
ꯌꯦꯁꯤꯟ ꯆꯗ꯭ꯦꯗ ꯑꯗ ꯃꯣꯏꯗꯨꯒꯤ ꯇꯨꯔꯦꯟ ꯆꯪꯕ ꯒꯥꯥꯏꯗꯣ
ꯑꯣ
ꯑꯩꯣꯏ ꯍꯥꯎꯋꯦꯕ
ꯑꯣ
ꯇ ꯍ ꯊꯕꯛ ꯑꯃꯗꯤ ꯇꯧꯔꯅꯤ ꯈ꯭ꯋꯥꯡꯁꯦ ꯍꯥꯟꯅ ꯑꯝꯇ ꯌꯦꯡꯉꯨꯔꯅꯤ ꯑꯗꯨꯒ ꯊꯕꯛ ꯇꯧꯒꯅꯤ ꯇꯕꯁꯨ ꯌꯥꯗꯦ ꯑꯗꯨ ꯈꯔ ꯈꯋꯥ ꯂꯦꯞꯄꯅꯤ
ꯎꯝ ꯃꯄꯥꯟꯗ ꯑꯣꯏꯔꯗꯤ ꯍꯧꯖꯤꯛ ꯉ ꯊꯕꯛ ꯇꯧꯕꯗꯣ ꯑꯦꯠꯂꯤꯁ ꯐꯤꯐꯇꯤꯟ ꯇꯨ ꯇ꯭ꯋꯦꯟꯇꯤꯒꯨꯝꯕꯗꯤ ꯇꯧꯕꯅꯤꯕ
ꯑꯩꯈꯣꯏ ꯚ ꯇ꯭ꯋꯦꯟꯇꯤ ꯋꯥꯜꯂꯒ ꯇ꯭ꯋꯦꯟꯇꯤ ꯇ꯭ꯔꯤꯗ ꯐꯪꯉꯤ
ꯎꯝ ꯏꯃꯥꯟꯅꯕꯤ ꯃꯥꯁꯨ ꯃꯥꯁꯨ ꯑꯗꯨꯝ ꯑꯗꯨꯒꯨꯝꯕꯅꯦꯕꯀꯣ ꯅꯣꯏ ꯅꯝꯕꯔꯒꯨꯝꯂꯥ ꯑꯗꯣ ꯃꯥꯗꯣ ꯊꯥꯔꯇꯤ ꯐꯥꯏꯚꯀꯨꯝꯕ ꯐꯪꯕꯅꯦ ꯍꯥꯏꯗꯤ ꯍꯧꯖꯤꯛꯇꯤ ꯃꯥꯒꯤ ꯄ ꯆꯍꯤ ꯃꯔꯤ ꯃꯉꯥ ꯁꯨꯔꯦꯕ ꯃꯥꯅ ꯑꯗꯨ ꯖꯣꯏꯟ ꯇꯧꯕꯗꯣ
ꯀꯩ ꯂꯝꯗꯅꯣ
ꯎꯝ ꯑꯁꯤ ꯑꯥ ꯗꯦꯜꯂꯤꯗ
ꯀꯅꯥꯒ ꯂꯩ ꯃꯥꯅꯦꯦ
ꯃꯣꯏꯗꯤ ꯃꯣꯏꯒꯤ ꯏꯃꯨꯡ ꯃꯅꯨꯡꯅꯤꯗ ꯀꯃꯥꯏ ꯃꯅꯤ ꯃꯥꯔ ꯈꯈꯤ ꯇꯪ ꯇꯣꯝꯕꯣꯏ ꯆꯪꯕꯅꯦꯕꯀꯣ
ꯊꯝꯃꯒꯦ ꯊꯝꯃꯒꯦ
ꯑꯣ